ꯇꯥꯔꯦ ꯇꯥꯔꯦ
ꯑꯁ ꯒꯦꯠ ꯂꯣꯟꯁꯤꯟꯕꯁꯤꯗꯤ ꯃꯈꯣꯟꯖꯤꯗꯤ
ꯑꯈꯣꯏꯗꯤ ꯒꯦꯠ ꯄꯥꯟꯗꯕꯅꯤꯅ ꯑꯗꯨꯃꯗꯤ ꯈꯪꯗ꯭ꯔꯦ
ꯑꯩꯒꯤ ꯒꯥꯔꯤ ꯃꯈꯣꯟꯁꯦ ꯌꯥꯝ ꯇꯥꯕ꯭ꯔꯥ
ꯇꯥꯗꯦ
ꯅꯪꯉꯣꯟꯗ ꯇꯥꯗ꯭ꯔꯥꯗꯤ ꯐꯥꯔꯦ ꯀꯟꯅ ꯇꯥꯕꯗꯣ ꯑꯗꯨ ꯀꯩꯁꯨꯝ ꯇꯧꯗꯦ
ꯎꯝ ꯑꯩꯒꯤꯗꯩꯗꯤ ꯁꯥꯎꯟ ꯀꯩꯀꯩ ꯇꯥꯏ
ꯀꯩꯁꯨꯨꯝ ꯇꯥꯗꯦ ꯌꯦꯟ ꯈꯣꯡꯕ ꯗꯨꯗꯤ ꯇꯥꯔꯝꯕꯅꯤ
ꯎꯝ ꯌꯦꯟꯖꯦ ꯅꯤꯡꯖꯪ ꯅꯤꯡꯖꯪ ꯈꯣꯡꯉꯕ ꯀꯩꯅꯣꯝ ꯇꯧꯔꯦꯗ ꯑꯈꯣꯏ ꯌꯦꯟꯁꯤ
ꯑꯁ ꯏꯟꯁꯥꯡ ꯍꯥꯎꯇꯦꯅꯥ ꯆꯥꯛꯁꯨ ꯈꯤꯇꯪ ꯆꯥꯔꯨꯕꯩ ꯆꯥꯛꯁꯨ ꯂꯥꯝꯃꯛꯑꯦ
ꯑꯈꯣꯏꯗꯤ ꯆꯥꯛ ꯆꯥꯕ ꯀꯨꯏꯗ꯭ꯔꯤꯕꯅꯤꯅ ꯑꯗꯨꯒꯤꯗꯤ
ꯅꯪꯕꯨꯗꯤ ꯀꯗꯥꯏꯗꯒꯤ ꯂꯥꯝꯃꯝꯃꯅꯦꯒꯦ
ꯑꯗꯨꯅꯦ ꯑꯈꯣꯏꯗꯤ ꯆꯥꯒꯤꯕꯗ ꯉꯥꯏꯔꯤꯝꯅꯤꯅ
ꯑꯩꯁꯨ ꯊꯣꯛꯑꯒ ꯌꯦꯔꯨꯝ ꯄ꯭ꯂꯦꯠ ꯑꯃ ꯑꯆꯥꯄꯣꯠ ꯈꯔꯒ ꯂꯩꯔꯨꯖꯤꯔ ꯈꯪꯗꯦ
ꯑꯁ ꯍꯟꯗꯛꯇꯤ ꯍꯟꯗꯛꯇꯤ ꯑꯩꯁꯦ ꯑꯣꯛꯇꯣꯕꯔ ꯊꯥꯖꯦ
ꯗꯨꯔꯒꯥ ꯄꯨꯖꯥ ꯇꯥꯕ꯭ꯔꯥ
ꯇꯔꯝꯅꯤ
ꯁꯤꯗ ꯑꯈꯣꯏꯒꯤ ꯁꯥꯟꯅꯕꯝꯒꯤ ꯑꯣꯖꯥꯗꯣ
ꯀꯅꯥ
ꯑꯈꯣꯏꯒꯤ ꯑꯣꯖꯥ ꯑꯃ ꯑꯩꯅ ꯁꯥꯟꯅꯕꯗꯣ
ꯑꯥ
ꯑꯗꯨꯒꯤꯗꯨꯅ ꯕꯪꯂꯥꯗꯦꯁꯇ ꯆꯠꯂꯨꯖꯦꯅ ꯍꯥꯏꯕꯅꯦꯕ ꯑꯗꯣ ꯃꯣꯏꯒꯤ ꯐꯣꯔꯦꯟ ꯄꯥꯁꯄꯣꯠ ꯁꯥꯕꯗꯣ ꯑꯗꯨꯗꯨꯒꯤꯗꯣ ꯊꯥ ꯑꯃ ꯅꯠꯇ꯭ꯔꯒ ꯑꯃ ꯃꯈꯥꯏ ꯁꯨꯃꯥꯏꯅ ꯆꯪꯕ ꯃꯥꯜꯂꯦꯕ ꯃꯣꯏꯅ ꯍꯥꯏꯔꯛꯄꯗꯨꯒꯤ ꯃꯇꯨꯡ ꯏꯟꯅ
ꯑꯗꯩꯗꯤ ꯑꯗ ꯐꯣꯔꯦꯟ ꯄꯥꯁꯄꯣꯔꯠꯇꯣ ꯁꯥꯔꯕꯅꯤꯅ ꯑꯃꯨꯛ ꯚꯤꯁꯥ ꯑꯃꯨꯛꯁꯨ ꯇꯥꯟꯊꯣꯛꯇꯕ ꯌꯥꯔꯣꯏ ꯑꯗꯨꯅ ꯑꯗꯨꯒꯤ ꯕꯤꯁꯥꯗꯣ ꯑꯃꯨꯛ ꯇꯥꯟꯊꯣꯛꯄꯒꯤ ꯇꯥꯅꯕꯗꯣ ꯇꯥꯟꯅꯕꯗꯨꯒꯤ ꯃꯥꯏ ꯃꯇꯝꯗꯣ ꯉꯥꯏꯕꯗ ꯑꯁ ꯈꯨꯋꯥꯑꯝꯅꯦ ꯑꯗꯣ ꯄꯥꯁꯄꯣꯠ ꯂꯩꯇꯕꯒꯩꯗꯤ ꯑꯗꯨꯝ ꯀꯩ ꯍꯥꯏꯅꯤ ꯆꯠꯄꯗꯣ ꯌꯥꯔꯣꯏ ꯍꯥꯏꯌꯦꯕꯀꯣ
ꯎꯝ
ꯑꯗꯣ ꯑꯩꯁꯨ ꯍꯟꯗꯛꯇꯤ ꯄꯥꯁꯄꯣꯠ ꯇꯥꯟꯊꯣꯛꯑꯒ ꯊꯝꯍꯧꯔꯁꯤꯔꯥ ꯈꯜꯂꯤꯅꯤ ꯍꯥꯏꯗꯤ ꯑꯈꯣꯏꯅ ꯆꯠꯅꯤꯡꯉꯀꯥꯟꯗ ꯐꯣꯔꯦꯟ ꯄꯥꯁꯄꯣꯔꯠꯇꯣ ꯇꯥꯟꯊꯣꯛꯔꯗꯤ ꯑꯦꯅꯤ ꯀꯟꯇ꯭ꯔꯤꯗ ꯆꯠꯄꯗ ꯑꯗꯨꯝ ꯑꯀꯥꯏꯕ ꯀꯩꯁꯨ ꯂꯩꯇꯦꯗꯅ
ꯍꯣꯢ ꯍꯣꯢ
ꯑꯗꯨꯗꯨꯒꯤ ꯑꯝꯇ ꯇꯥꯟꯊꯣꯛꯀꯦ ꯇꯧꯕꯅꯦ ꯑꯗꯣ ꯄꯩꯁꯥꯗꯨꯢ ꯋꯥꯅꯦ
ꯄꯩꯁꯥ ꯌꯥꯝ ꯆꯪꯉꯦ ꯍꯥꯢꯕꯔ ꯀꯩꯅꯣꯝ ꯍꯥꯢꯕꯅꯦ
ꯎꯝ ꯄꯩꯁꯥ ꯈꯔꯗꯤ ꯑꯗꯨꯝ ꯆꯪꯉꯦ ꯑꯗꯣ ꯍꯧꯖꯤꯛ ꯂꯩꯔꯤꯕꯔꯤ ꯀꯟꯗꯤꯁꯟꯁꯤꯗꯗꯤ ꯑꯗꯨꯝ ꯑꯩꯈꯣꯢꯗꯗꯤ ꯈꯤꯇꯪ ꯈꯨꯌꯧꯅꯕꯗꯣ ꯈꯨꯌꯧꯅꯕ ꯍꯥꯢꯗꯤ ꯐꯔꯛ ꯇꯥꯕꯗꯣ
ꯑꯗꯨꯗꯣ ꯑꯣꯢꯒ꯭ꯔꯦꯕ ꯈꯪꯗꯦꯗ ꯃꯃꯥꯡꯗ ꯆꯠꯂꯨꯕꯗꯨꯗꯤ ꯌꯥꯝ ꯅꯨꯡꯉꯥꯢ ꯄꯨꯂꯞꯀ ꯆꯠꯄꯗꯣ ꯑꯦꯔꯣꯄ꯭ꯂꯦꯟꯒ ꯇꯣꯡꯕꯗꯨ ꯃꯊꯛꯇ ꯑꯁ ꯌꯥꯝ ꯅꯨꯡꯉꯥꯢ ꯄꯨꯔꯥ ꯑ ꯇ꯭ꯔꯦꯟ ꯇꯣꯡꯉꯒ ꯀꯩꯌꯥꯝ ꯂꯦꯡꯗꯕꯤꯗ ꯆꯠꯄꯒꯤ ꯃꯑꯣꯡꯅꯤ ꯃꯊꯛꯇ ꯄꯥꯢꯔꯛꯄꯗꯣ ꯍꯥꯢꯗꯤ ꯍꯣꯢ ꯃꯣꯢꯒꯤ ꯄꯥꯢꯈꯠꯄꯗꯣ
ꯎꯝ
ꯑꯗꯨꯗꯗꯤ ꯄꯨꯛꯇꯣ ꯀꯩꯅꯣꯝꯗꯤ ꯇꯧꯋꯦꯕ ꯃꯣꯢ ꯄꯥꯢꯈꯠꯂꯛꯄꯗꯣ ꯑꯗꯨꯒ ꯑꯃꯨꯛ ꯄꯥꯏꯕꯩ ꯆꯨꯝꯅ ꯄꯥꯢꯔꯛꯄꯗꯨꯗꯗꯤ ꯀꯩꯁꯨꯝ ꯇꯧꯒꯤꯗ꯭ꯔꯦ ꯑꯗꯒꯤ ꯂꯦꯟꯗꯤꯡ ꯇꯧꯔꯝꯗꯥꯖꯣ ꯑꯃ ꯈꯤꯇꯪ ꯏꯁꯥꯗ ꯇꯨꯛ ꯇꯨꯛ ꯂꯥꯎꯕ ꯐꯥꯎꯕꯗꯣ ꯑꯗꯨꯗꯣ ꯑꯣꯢꯌꯦ ꯑꯗꯨ ꯌꯧꯕꯨ ꯌꯧꯒ꯭ꯔꯗꯤ ꯀꯩꯁꯨꯝꯇ ꯇꯧꯗ꯭ꯔꯦꯗ ꯀꯩ ꯆꯥꯒꯦ ꯇꯧꯅꯣ
ꯑꯣ ꯃꯥꯜꯀꯤꯁ ꯆꯥꯕꯅꯤꯗ ꯕꯤꯁꯀꯤꯠ ꯆꯥꯕꯅꯤꯗ
ꯅꯣꯢꯗꯤ ꯑꯗꯗꯤ ꯐꯥꯁꯠ ꯐꯨꯗ ꯑꯗꯨꯝ ꯂꯩꯔꯝꯒꯅꯤꯅꯦ
ꯑꯁ ꯑꯗꯨꯢꯗꯤ ꯂꯩꯌꯦ ꯑꯩꯅ ꯊꯣꯛꯄꯤꯗꯕꯩ ꯋꯥꯅꯦ
ꯎꯝ ꯃꯌꯥꯝ ꯂꯩꯔꯝꯒꯅꯤꯕ ꯑꯗꯨ ꯅꯪꯅ ꯂꯩꯔꯤꯗꯨꯗꯒꯤ ꯀ꯭ꯋꯥꯀꯩꯊꯦꯟꯒꯤ ꯃꯥꯒꯤ ꯇꯤꯗꯤꯝ ꯒ꯭ꯔꯥꯎꯟꯗꯣ ꯀꯩꯁꯨ ꯂꯥꯛꯄꯝꯃꯔꯣꯢꯅꯦ
ꯂꯥꯞꯇ꯭ꯔꯥꯕꯅꯦ
ꯀꯩꯁꯨ ꯂꯥꯇ꯭ꯔꯦꯕ ꯑꯩ ꯈꯪꯉꯦ ꯍꯥꯢꯗꯤ ꯈꯔ ꯈꯛꯇꯪ ꯊꯧꯔ ꯂꯩꯔꯦ ꯑꯩ ꯃꯃꯥꯡꯗ ꯂꯥꯛꯑꯝꯃꯦ
ꯍꯣꯢ
ꯑꯁꯣꯝ ꯀꯩꯅꯣꯔꯣꯝꯗꯒꯦ ꯐꯥꯎꯖꯜꯂꯛꯑꯦ ꯀ꯭ꯋꯥꯀꯩꯊꯦꯜꯒꯤ ꯀꯩꯅꯣꯗꯣ ꯀꯔꯤꯕ ꯃꯣꯢ ꯑꯦꯁꯤꯌꯥꯥꯢ ꯂꯩꯕꯗꯣ
ꯑꯗꯨꯒꯤꯗꯨꯗꯒꯤ ꯐꯥꯎꯖꯤꯜꯂꯒ ꯂꯥꯛꯑꯦ ꯑꯗꯨꯒ
ꯑꯣ ꯅꯪ ꯍꯥꯢꯁ ꯑꯦꯐ ꯑꯦꯐ ꯁꯤ ꯌꯥꯢꯗꯨꯔꯣ
ꯑ ꯑꯦ ꯁꯤ ꯑꯥꯢꯗꯣ ꯁ꯭ꯀꯨꯜꯗꯣ
ꯑꯣ
ꯑꯗꯨꯗꯣ ꯑꯗꯨꯗꯩ ꯐꯥꯎꯖꯤꯜꯂꯒ ꯂꯥꯛꯑꯦꯕ
ꯑꯥ
ꯍꯥꯢꯗꯤ ꯑꯁꯣꯝ ꯁꯤꯡꯖꯃꯩ ꯑꯣꯀ꯭ꯔꯝ ꯆꯨꯊꯦꯛꯇꯩ ꯂꯥꯛꯄꯅꯤꯅ ꯑꯁꯣꯝꯗꯒꯤ ꯐꯥꯎꯖꯜꯂ ꯂꯥꯛꯄꯗꯨꯅ ꯅꯛꯑꯦꯕ ꯑꯗꯨꯗꯒꯤ ꯑꯁꯣꯝꯗꯒꯤ ꯐꯥꯎꯖꯔ ꯂꯥꯛꯄꯅꯦ ꯑꯗꯨꯒ ꯑꯈꯣꯏ ꯑꯗꯨꯗ ꯁꯥꯟꯅꯃꯤꯟꯅꯕ ꯏꯆꯦ ꯑꯃ ꯀꯣ ꯃꯥꯗ ꯎꯨꯝ ꯀꯩ ꯍꯥꯏꯗꯣꯏꯅꯣ ꯕꯖꯥꯔ ꯃꯅꯥꯛꯀꯤ ꯂꯤꯁ ꯑꯃ ꯂꯩꯗꯅ ꯖꯤ ꯄꯤ ꯀꯣꯂꯦꯖ ꯃꯃꯥꯡ ꯍꯥꯏꯗꯣꯔꯥ ꯑꯗꯨꯋꯥꯏꯗꯣ
ꯋꯦ
ꯑꯗꯨꯒꯤꯗ ꯊꯝꯕꯤꯔꯝꯕꯅꯦ ꯑꯗꯣ ꯈꯪꯗꯦ ꯅꯪ ꯑꯗꯨ ꯂꯩꯁꯨ ꯈꯪꯗꯕꯅꯤꯅ ꯆꯪꯉꯛꯇꯦ ꯑꯗꯨꯝ ꯆꯠꯂꯦ ꯀꯩꯅꯣꯗ ꯁꯥꯟꯅꯕꯝꯗ ꯑꯗꯨꯅꯤ ꯂꯣꯏꯔꯕꯣ ꯅꯪ ꯆꯥꯕ
ꯂꯣꯏꯔꯦ
ꯌꯥꯝ ꯍꯥꯎꯅ ꯆꯥꯕ ꯃꯥꯜꯂꯤꯗ
ꯃꯥꯀꯤꯁꯀꯤ ꯗꯨꯝ ꯍꯥꯎꯗꯏꯅꯦ
ꯍꯥꯎꯋꯦ
ꯑꯁ ꯑꯈꯣꯏꯗꯤ ꯀꯨꯏꯔꯦꯗ ꯑꯗꯨꯒꯨꯝꯕꯒ ꯆꯥꯒꯤꯗꯕ
ꯏꯁ ꯀꯩꯒꯤ
ꯀꯩꯒꯤ ꯑꯣꯏꯔꯨꯅꯤ ꯃꯃꯥꯡꯗ ꯄ꯭ꯔꯥꯏꯖ ꯂꯧꯕ ꯊꯣꯛꯎꯕꯗꯣ ꯑꯗꯨꯒꯤꯗꯨꯒꯤ ꯑꯁ ꯀꯨꯏꯔꯦ ꯀꯛꯈꯤꯕꯥ
ꯀꯩꯅꯣꯕꯧ ꯆꯥꯕꯧ ꯊꯛꯇꯦ ꯂꯔꯤꯁꯦ ꯁꯤꯗꯅꯤ ꯍꯣꯏ ꯊꯛꯇꯦ ꯍꯥꯏꯕꯗꯤ ꯌꯥꯗꯦ ꯎꯝ ꯃꯔꯛꯇꯒ ꯈꯤꯇꯪ ꯇꯉꯥꯏ ꯐꯗ꯭ꯔꯀꯥꯟꯗꯣ
ꯍꯣꯏ
ꯃꯤꯒ ꯄꯨꯜꯂꯀꯥꯟꯗ ꯇꯧꯕꯗꯣ
ꯍꯣꯏ
ꯑꯗꯨꯗꯒꯤ ꯍꯦꯟꯅ ꯊꯛꯇꯦ ꯌꯨꯝꯗꯗꯤ ꯑꯃꯕꯨꯛ ꯊꯛꯇꯦ
ꯑꯗꯨꯅ ꯒ꯭ꯌꯥꯟ ꯑꯃ ꯃꯝꯃꯦ ꯑꯩꯁꯦ
ꯇꯧꯔꯤꯉꯩꯗ ꯄꯨꯡꯃꯝ ꯃꯝꯁꯤꯟꯈ꯭ꯔꯕ ꯃꯥꯜꯂ ꯃ
ꯅꯣꯏꯁꯨ ꯅꯣꯡ ꯃꯪꯉꯕꯣ
ꯑꯥ ꯃꯪꯉꯛꯑꯕ ꯃꯥꯜꯂꯦ
ꯈꯣꯏꯗꯤ ꯆꯞ ꯂꯦꯞꯈ꯭ꯔꯦ
ꯎꯝ ꯅꯣꯏꯔꯣꯝꯗ ꯑꯃꯨꯛ ꯂꯣꯏ ꯄꯥꯏꯒ꯭ꯔꯦ ꯅꯣꯏꯔꯣꯝ ꯈꯔ ꯈꯔ ꯆꯨꯕ ꯍꯧꯔꯛꯑꯃꯅꯤꯗ
ꯆꯨ ꯆꯨꯗꯦ
ꯍꯧꯔꯛꯇꯦ ꯃꯝꯗꯪ ꯃꯝꯖꯤꯜꯂꯛꯄ꯭ꯔꯣ
ꯍꯣꯏ ꯃꯝꯇꯪ ꯃꯝꯖꯤꯜꯂꯛꯄ ꯉꯁꯥꯏ ꯅꯨꯁꯥ ꯁꯥꯔꯝꯃꯦꯕꯀꯣ ꯍꯧꯖꯤꯛ
ꯑꯈꯣꯏ ꯁꯣꯝꯗꯤ ꯑꯩꯈꯣꯏ ꯁꯣꯝꯗꯤ ꯅꯨꯡꯁꯥ ꯁꯥꯗꯦ ꯋꯦꯗꯔꯗꯤ ꯁꯤꯅ ꯑꯗꯨꯝ ꯅꯨꯡꯉꯥꯏꯗ ꯍꯥꯏꯗꯤ ꯅꯨꯡꯁꯥ ꯌꯥꯝ ꯌꯥꯛꯅ ꯁꯥꯕꯗꯣ ꯌꯥꯝ ꯁꯥꯏꯌꯦꯕ ꯑꯗꯨꯅ ꯇꯧꯕꯝ ꯆꯥꯕꯝ ꯈꯪꯗꯦ ꯁꯤꯅ ꯏꯪꯂꯤ ꯏꯪꯂꯤ ꯇꯧꯔ ꯅꯨꯡꯉꯥꯏꯗꯅ
ꯍꯣꯏ
ꯅꯣꯏ ꯑꯗꯨꯗ ꯂꯩꯔꯤꯁꯦ ꯅꯣꯏ ꯄꯨꯟꯅ ꯀꯌꯥꯅꯣ
ꯃꯤ ꯊꯥꯔꯇꯤ ꯊ꯭ꯔꯤ ꯂꯩꯗꯣꯏꯅꯦꯕ
ꯅꯠꯇꯦ ꯑꯩꯅ ꯍꯥꯏꯗꯤ ꯅꯣꯏꯒꯤ ꯑꯥ ꯅꯪꯁꯨ ꯄꯥꯔꯒ ꯅꯣꯏ
ꯑꯣ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯠ ꯂꯩꯌꯦ ꯏꯅꯦ ꯏꯕꯥꯅꯤꯒ ꯑꯉꯥꯡ ꯇ꯭ꯋꯦꯟꯇꯤ ꯁꯤꯛꯁ ꯑꯃꯥ
ꯎꯝ
ꯑꯗꯨꯒ ꯏꯅꯦꯒ ꯑꯩꯒ ꯇ꯭ꯋꯦꯟꯇꯤ ꯑꯩꯠ ꯂꯩꯌ‌ꯦ
ꯑꯣ ꯑꯗꯨꯝ ꯑꯉꯥꯡꯒꯩꯗꯤ ꯃꯕꯨꯛ ꯐꯕ꯭ꯔꯥ
ꯐꯩꯌꯦ ꯒ꯭ꯌꯥꯟ ꯇꯥꯔꯕ ꯉꯥꯛꯇꯅꯤꯗ
ꯐꯔꯦꯅꯦ ꯑꯁ ꯉꯥꯎꯁꯤꯟꯅꯕ ꯌꯥꯎꯔꯗꯤꯕꯣ ꯎꯝ
ꯃꯥꯟꯅꯦ ꯑꯗꯨꯕꯨꯗꯤ ꯃꯌꯥꯝ ꯂꯩꯕꯅꯤꯅ ꯈꯔ ꯌꯥꯎꯔꯛꯇꯗꯤ ꯀꯩꯅꯣ ꯍꯧꯖꯤꯛꯇꯤ ꯅꯧꯔꯤꯕꯅꯤꯅ
ꯉꯥꯡꯅꯕꯗꯤ ꯋꯥꯕꯅꯤꯕꯣ
ꯎꯝ
ꯐꯖꯅ ꯋꯥꯕꯅꯤ ꯉꯥꯡꯅꯕ ꯍꯥꯏꯗꯤ ꯑꯃꯨꯛ ꯍꯣꯏ ꯅꯨꯄꯥꯅ ꯑꯣꯏꯒꯤ ꯇꯥꯔꯗꯤ ꯑꯃꯨꯛ ꯈꯤꯇꯪ ꯋꯥꯠꯂꯤꯀꯣ ꯂꯥꯡꯕ
ꯑꯗꯣ ꯅꯨꯄꯤꯗ ꯑꯣꯏꯕꯖꯦ ꯁꯤꯅ ꯍꯦꯟꯕꯅꯦꯕ ꯂꯥꯡꯕꯗꯣ
ꯎꯝ ꯅꯨꯄꯤꯗꯤ ꯅꯨꯄꯤꯅ ꯁꯦꯟꯅꯗ꯭ꯔꯗꯤ
ꯍꯣꯏ ꯑꯗꯨꯕꯨꯗꯤ ꯆꯨꯝꯃꯦ ꯑꯗꯣ ꯁꯨꯝ ꯏꯁ꯭ꯀꯨꯜꯒꯤ ꯑꯣꯏꯅꯗꯤ ꯅꯨꯄꯤꯒꯤꯗ ꯑꯗꯨꯝ ꯃꯣꯏ ꯑꯗꯨꯝ ꯑꯣꯖꯥ ꯅꯨꯄꯥꯅ ꯁꯪꯕ ꯌꯥꯎꯋꯤꯗꯅ
ꯎꯝ
ꯍꯥꯏꯗꯤ ꯃꯣꯏꯒꯤꯅ ꯔꯨꯝ ꯇꯣꯡꯉꯥꯟꯒ꯭ꯔꯒꯁꯨ ꯑꯗꯨꯝ ꯏꯁ꯭ꯀꯨꯜꯒꯤ ꯃꯅꯨꯡꯗ ꯑꯣꯏꯕꯅꯤꯅ ꯑꯣꯖꯥ ꯅꯨꯄꯤꯒꯤꯖꯨ ꯅꯨ ꯑꯣꯖꯥ ꯅꯨꯄꯤꯃꯛ ꯅꯠꯇ꯭ꯔꯁꯨ ꯃꯣꯏꯒꯤ ꯑꯥ ꯎꯝ ꯆꯥꯛ ꯀꯩꯀꯥ ꯊꯣꯡꯕ ꯃꯣꯏ ꯏꯅꯦ ꯑꯃꯒꯥ ꯑꯗꯨꯝ ꯇꯧꯔꯒ ꯑꯣꯖꯥ ꯅꯨꯄꯥꯅ ꯂꯩꯕ ꯌꯥꯎꯋꯦꯕ
ꯍꯣꯏ ꯑꯗꯨꯅ ꯁꯨꯝ ꯕꯣꯔꯗꯤꯡꯒꯨꯝꯕꯅꯤꯗꯅ ꯁꯤꯅ ꯑꯃꯨꯛ ꯍꯣꯁꯇꯦꯜ ꯑꯣꯏꯔ
ꯑꯗꯨꯃꯥꯏꯅ ꯇꯧꯕꯗꯗꯤ ꯂꯥꯡꯒꯟꯗꯦꯕ ꯃꯣꯏꯗꯣ ꯍꯥꯏꯗꯤ ꯅꯨꯄꯥꯗꯨꯗꯤ ꯈꯤꯇꯪ ꯏꯀꯥꯏꯖꯕꯣꯏ ꯀꯩꯕꯣꯏ ꯇꯧꯕꯅꯤꯅ ꯂꯥꯡꯕꯖꯨ ꯉꯝꯗ꯭ꯔꯦꯗꯅꯥ
ꯍꯣꯏ ꯍꯣꯏ
ꯑꯗꯨꯒꯤ ꯄꯥꯛꯅ ꯂꯥꯡꯗꯦ ꯑꯗꯣ ꯑꯃꯨꯛ ꯅꯨꯄꯥ ꯒꯤ ꯕꯣꯔꯗꯤꯡꯖꯤꯗ ꯅꯨꯄꯥꯅ ꯑꯃꯨꯛ ꯁꯪꯉꯗꯤ ꯑꯁ ꯂꯣꯏꯕꯤꯅꯤ ꯈꯨꯂꯥꯡ ꯑꯃꯅꯤ
ꯍꯣ ꯅꯨꯄꯥꯗꯅ ꯅꯨꯄꯤꯅ ꯁꯪꯒꯗꯕꯅꯤ
ꯁꯪꯅ ꯑꯥ ꯁꯪꯅꯕ ꯍꯥꯏꯗꯣꯔꯦ ꯈꯪꯅꯕ ꯉꯥꯛꯇꯅꯤꯅ ꯀꯩꯝꯇꯥ ꯀꯣꯏꯅꯗ꯭ꯔꯦꯗꯅ ꯑꯗꯨꯗꯨꯅ ꯑꯁ ꯂꯥꯡꯕꯁꯤ ꯂꯥꯡꯕꯁꯤ ꯑꯥ ꯅꯨꯡꯁꯥꯒ ꯁꯥꯔꯀꯥꯟꯗꯗꯤ ꯃꯣꯏꯅ ꯂꯥꯡꯕꯗꯨ ꯇꯥꯅꯤꯡꯗꯦꯕ ꯇꯨꯃꯤꯟꯅ ꯏꯪꯅ ꯂꯩꯅꯤꯡꯕꯗꯣ ꯑꯗꯨꯒꯤ
ꯑꯩꯗꯤ ꯍꯟꯗꯛ ꯑꯦꯛꯖꯥꯝ ꯆꯠꯄ ꯀꯥꯟꯗ
ꯈꯪꯗꯦ ꯑꯈꯣꯏꯗꯤ ꯑꯦꯛꯖꯥꯝꯖꯦ ꯑꯩꯅ ꯑꯦꯛꯖꯥꯝ ꯇꯥꯏꯃꯤꯡꯁꯦ ꯃꯣꯔꯅꯤꯡ ꯁꯤꯞ ꯇꯥꯗꯕ
ꯅꯣꯏꯗꯤ ꯃꯣꯔꯅꯤꯡ ꯁꯤꯞ ꯇꯥꯔꯝꯒꯅꯤ
ꯇꯥꯏ ꯑꯈꯣꯏꯗꯤ ꯄꯨꯡ ꯇꯔꯥꯗꯩꯅ ꯑꯃꯕꯨꯛ
ꯑꯗꯨꯅꯤ ꯅꯣꯏ ꯄꯨꯡ ꯇꯔꯥꯗꯩ ꯑꯃꯕꯨꯛ ꯑꯣꯏꯔꯗꯤ ꯏꯚꯤꯅꯤꯡ ꯁꯤꯞꯇꯣ ꯑꯃꯗꯩ ꯃꯔꯤꯕꯨꯛ ꯑꯣꯏꯗ꯭ꯔꯥ
ꯍꯣꯏ
ꯑꯗꯨꯅꯦ ꯑꯈꯣꯏ ꯏꯚꯤꯅꯤꯡ ꯁꯤꯞꯇ ꯇꯧꯔꯤꯁꯦ ꯑꯗꯨꯅ ꯑꯩꯗꯤ ꯑꯦꯛꯖꯥꯝꯗꯨ ꯆꯠꯂꯨꯔꯒ ꯒꯥꯔꯤꯗꯣ ꯁꯥꯡꯅ ꯊꯧꯔꯨꯔꯕꯅꯤꯅ ꯏꯁꯥꯗꯣ ꯀꯩ ꯍꯥꯏꯅꯤ ꯔꯦꯁ ꯐꯪꯗꯦꯕ
ꯍꯣꯏ ꯍꯣꯏ ꯐꯔꯦ ꯐꯔꯦ ꯑꯩ ꯑꯃꯨꯛ ꯊꯝꯃꯒꯦ
ꯎꯝ